ꯑꯁ ꯑꯩꯖꯤ ꯌꯣꯛ ꯇꯧꯒꯕꯣꯏ ꯅꯤꯡꯉꯨꯔꯦ꯫
ꯑꯩꯁꯨꯅꯦ꯫ ꯖꯣꯏꯟ ꯇꯧꯕ ꯌꯥꯗ꯭ꯔꯦꯅꯦ ꯍꯥꯏꯕ ꯀꯣꯟ ꯄꯥꯏꯈꯠꯄ ꯌꯥꯗ꯭ꯔꯤꯅꯦ ꯉꯥꯛꯇꯪ ꯌꯥꯔꯦ ꯀꯣꯟꯅ ꯑꯃꯨꯛ꯫
ꯑꯩꯗꯤ ꯑꯃꯨꯛ ꯂꯥꯛꯇꯕꯤ
ꯂꯥꯛꯑꯦ ꯂꯥꯛꯄꯗꯤ꯫ ꯃꯔꯛ ꯑꯍꯥꯟꯕꯩꯗꯨꯗꯤ ꯂꯥꯛꯇꯦꯀꯣ ꯑꯗꯨꯒ ꯑꯅꯤꯁꯨ
ꯑꯗꯨꯃꯥꯏꯅ ꯂꯥꯛꯇꯦꯅꯅꯦ ꯑꯩ ꯏꯃꯥꯟꯅꯕꯤꯒꯤ ꯀꯣꯜ ꯑꯍꯨꯝ ꯃꯥꯡꯒ꯭ꯔꯕꯅꯦ ꯍꯥꯏꯕ꯫
ꯑꯦ ꯀꯩꯒꯤ꯫
ꯂꯥꯛꯇꯦ
ꯋꯥꯔꯤ ꯐꯣꯟ ꯂꯥꯛꯇꯕꯤꯗ ꯅꯠ
ꯎꯝ ꯐꯣꯟ ꯂꯥꯛꯇ꯭ꯔꯤꯕ ꯁꯨꯡꯂꯥꯛ ꯂꯥꯛꯇ꯭ꯔꯤꯕ ꯑꯍꯥꯟꯕ ꯇ꯭ꯔꯥꯏꯗꯣ ꯑꯣ
ꯇꯣꯀꯤꯡ ꯇꯥꯗ꯭ꯔꯦ ꯁꯤ ꯅꯪ ꯀꯃꯥꯏ ꯊꯝꯃꯝꯃꯒꯦ꯫ ꯎꯝ ꯊꯝꯃꯝꯅꯤ ꯑꯩꯖꯦ ꯀꯃꯥꯏꯅ ꯊꯝꯃꯝꯃꯤꯅꯣ ꯈꯪꯗꯦꯅꯦ ꯑꯩꯅ ꯊꯝꯃꯝꯕ꯭ꯔꯣ ꯑꯗꯨꯕꯣ꯫ ꯍꯥꯏꯌꯣ꯫
ꯀꯩ ꯍꯥꯏꯌꯣ ꯍꯥꯏꯅꯣ꯫
ꯈꯪꯗꯦ ꯁꯨꯃꯥꯏꯅ ꯊꯑꯣꯏꯀꯤ ꯊꯑꯣꯏꯀꯤ ꯁꯥꯟꯅꯔꯗꯤ ꯊꯣꯛꯂꯛꯑꯔꯣꯗ
ꯑꯗꯨꯅꯦ ꯅꯩꯠꯇꯗꯦꯛ ꯊꯥ ꯑꯔꯣꯏꯕꯤꯗ ꯇꯧꯗꯣꯏꯅꯦꯕ ꯃꯣꯏ ꯃꯔꯛꯇ ꯇꯠꯄꯤꯁꯤꯁꯨ ꯋꯥꯔꯤ ꯇꯠꯂꯦ ꯍꯥꯏꯕ꯫
ꯇꯠꯂꯤ ꯇꯠꯂꯤ ꯑꯗꯨꯒ ꯍꯧꯖꯤꯛꯅ ꯑꯃꯨꯛ ꯇꯔꯥꯃꯉꯥ ꯑꯃꯨꯛ ꯊꯝꯖꯟꯒ꯭ꯔꯦ꯫ ꯍꯥꯅꯗꯤ ꯑꯗꯨꯝ ꯐꯠꯂꯥꯎ ꯇꯧꯁꯜꯂꯒ ꯃ ꯃꯈꯥ ꯇꯥ ꯌꯥꯏꯗꯅ꯫
ꯎꯝ ꯉꯍꯥꯛ ꯑꯃꯨꯛ ꯀꯥꯎꯔꯨꯔꯦ
ꯑꯗꯨꯅꯦ ꯑꯩ ꯐꯅ ꯃꯪꯑ ꯂꯩꯔꯨꯔꯤꯅꯦ ꯍꯥꯏꯕ ꯔꯤꯜꯁ ꯆꯤꯡꯗ ꯆꯤꯡꯗꯗꯅ꯫
ꯑꯩꯁꯨ ꯔꯤꯜꯁ ꯔꯤꯜꯁꯗꯣ ꯀꯥꯏꯗꯅꫭ ꯌꯨꯇꯨꯨꯞꯇ ꯏꯟꯁꯇꯥꯒ꯭ꯔꯥꯝꯗ ꯑꯩꯅ ꯂꯩꯔꯝꯕꯗꯣ ꯑꯗꯨꯒ ꯑꯝꯇ ꯈꯪꯕ ꯅꯠꯇꯦ ꯍꯥꯏꯕ ꯂꯩꯔꯤꯁ ꯖꯤꯛ ꯄꯨꯟꯁꯤꯁꯦ ꯀꯟꯁꯤꯁ ꯑꯣꯏꯗꯦ ꯍꯥꯏꯕ ꯀꯔꯤ ꯑꯦꯞꯇ ꯂꯩꯔꯤꯒꯁꯦ ꯈꯪꯕ ꯅꯠꯇꯦ꯫
ꯍꯣꯏ ꯏꯃ ꯏꯃꯥꯟꯅꯔꯦ ꯆꯤꯡꯕꯤ ꯉꯥꯛꯇꯅꯤꯅ꯫
ꯍꯣꯏ ꯋꯥꯈꯟꯖꯦ ꯑꯃ ꯑꯦꯇꯦꯟꯁꯟ ꯑꯦꯇꯦꯟꯁꯟ ꯄꯤꯗꯕꯤꯗ ꯂꯩꯕꯒꯤ꯫
ꯎꯝ꯫
ꯑꯥ ꯑꯩꯈꯣꯏꯒꯤ ꯅꯍꯥꯨꯃꯨꯛ ꯆꯥꯛꯈꯨꯝ ꯆꯥꯛ ꯊꯣꯡꯉꯝꯒ ꯑꯣꯝꯇ ꯂꯩꯇ꯭ꯔꯦ
ꯍꯣ ꯇ ꯀꯥꯕ
ꯍꯣꯡꯗꯣꯛꯑꯦ ꯃꯊꯛꯇ ꯆꯪꯈꯠꯂꯦ ꯆꯥꯛꯈꯨꯝꯗꯣ ꯃꯊꯛꯇ ꯑꯣꯏ ꯑꯗꯨꯒꯤ ꯃꯊꯛꯇꯨꯁꯨ ꯋꯥꯜꯗꯤ ꯈꯥꯔꯒ ꯊꯣꯡꯅꯥꯎꯒ ꯑꯝꯇ ꯄꯥꯟꯗ꯭ꯔꯦꯕ
ꯎꯝ ꯃꯊꯛ ꯍꯥꯏꯗꯤ ꯅꯍꯥꯟꯒꯤ ꯑꯍꯥꯡꯕꯗ
ꯍꯣꯏ ꯅꯣꯏ ꯂꯥꯛꯄ ꯀꯥꯟꯗ ꯋꯥꯜ ꯆꯜꯂꯝꯒꯦꯔꯣꯏ ꯆꯜꯂꯕ ꯆꯟꯗ꯭ꯔꯤꯀꯣ ꯋꯥꯜ ꯋꯥꯜ ꯆꯠꯂꯦ ꯃꯃꯥꯡꯗꯤ ꯍꯥꯡꯉꯤꯦ
ꯑꯣꯃꯗꯤꯇ ꯈꯔ ꯇꯟ
ꯃꯃꯥꯡꯗ ꯍꯥꯡꯉꯦ ꯑꯗꯨꯒ ꯃꯅꯤꯡꯒꯨꯝ ꯊꯪꯕꯣ ꯁ꯭ꯥꯏꯠꯇ ꯊꯣꯡꯉꯦꯕ ꯑꯗꯨ ꯑꯗꯨꯗꯁꯨ ꯑꯣꯏꯔꯣꯏꯗꯝꯕꯅ ꯑꯗꯩ ꯁꯥꯥꯛ ꯍꯩꯗ꯭ꯔꯗꯤ ꯆꯦꯛ ꯆꯪ
ꯎꯝ ꯎꯝ ꯃꯥꯅꯤ
ꯑꯗꯨ ꯁꯥꯔꯠ ꯍꯩꯈꯤꯒꯦ ꯅꯪ ꯇꯣ ꯁꯥꯔꯠ ꯍꯩꯕ ꯍꯥꯏꯁꯦ ꯂꯨꯄꯥ ꯂꯥꯛ ꯀꯌꯥꯅꯣ ꯆꯪꯗꯣꯏꯅꯤ
ꯑꯝ ꯎꯝ ꯍꯧꯖꯤꯛꯀꯥꯟ ꯌꯨꯝ ꯁꯥꯕꯁꯨ ꯊꯥꯊ ꯅꯠꯇꯦꯅꯦ
ꯎꯝ ꯍꯤꯡꯒꯣꯜ ꯀꯩꯅꯣ ꯌꯦꯟꯊꯣꯛꯅꯕꯒꯤ ꯑꯩꯈꯣꯏ ꯗꯗꯥ ꯑꯩꯒꯤ ꯃꯐꯝꯅꯦꯕ ꯆꯥꯛꯈꯨꯝꯂꯩꯗꯣ
ꯎꯝ ꯎꯝ
ꯃꯣꯏ ꯄꯤꯊꯣꯑꯝꯃꯦ ꯑꯗꯩ ꯑꯩꯈꯣꯏ ꯐꯦꯛꯇꯔꯤ ꯑꯆꯥꯄꯣꯠ ꯍꯐꯝꯝ ꯃꯇꯦꯛ ꯑꯃ ꯑꯁꯣꯝ ꯅꯥꯀꯟꯗ ꯇꯞꯊꯣꯛꯑꯒ ꯁꯦꯝꯃꯦ
ꯎꯝ
ꯎ ꯀ ꯑꯗꯨ ꯇꯧꯕꯗ ꯑꯗꯨꯝ ꯈꯔ ꯇꯝꯃꯝ ꯈꯪꯕꯖꯥꯅꯗꯦ ꯑꯗꯩ ꯑꯩꯈꯣꯏ ꯗꯗꯥ ꯑꯃꯁꯨ ꯅꯥꯀꯟꯗ ꯂꯨꯇ꯭ꯔꯤꯟ ꯁꯥ ꯍꯥꯏꯕ ꯑꯩꯒꯤ ꯊꯣꯡꯒꯥꯎꯗꯣ ꯑꯩ ꯃꯄꯥꯗ
ꯎꯝ
ꯑꯍꯟ ꯑꯥ ꯃꯥꯏꯁꯨꯦ ꯐꯅꯌꯥꯝ ꯆꯪꯈ꯭ꯔꯕꯅꯦ ꯑꯗꯣ ꯃꯥꯒꯤꯗꯣ ꯍꯧꯖꯤꯛ ꯄꯩꯁꯥ ꯄꯩꯁꯥ ꯂꯣꯏꯊꯣꯛꯈ꯭ꯔꯦꯅ ꯂꯦꯞꯄꯦꯕ ꯑꯗꯨꯒꯤꯅꯤ ꯈꯔ ꯁꯥꯟꯇꯤ ꯂꯩꯔꯤꯁꯦ
ꯅꯪ ꯍꯣꯔꯦꯜ ꯊꯖꯜꯂꯛꯑꯒꯦ ꯁꯤꯅꯤ
ꯊꯗ ꯂꯛꯑꯒꯦ ꯁꯤꯅꯦ ꯃꯅꯝꯕꯨꯗꯤ ꯅꯝꯃꯣꯏ ꯑꯗꯨꯑꯣꯏꯔꯁꯨ ꯑꯩ ꯁꯤꯗꯁꯨ ꯂꯩꯕꯨꯗꯤ ꯂꯩꯔꯣꯏ ꯑꯗꯣ ꯃꯊꯛꯇ ꯃꯣꯏꯒꯤ ꯑꯥꯎꯠꯂꯦꯠꯀꯤ ꯑꯃ ꯃꯊꯛꯇ ꯅꯨꯡꯁꯤꯠ ꯒ꯭ꯌꯥꯁ ꯀꯥꯈꯠꯅꯕ ꯑꯃ ꯊꯥꯔꯛꯄꯗꯣ ꯑꯗꯨꯁꯨ ꯃꯊꯛꯀꯤ ꯑꯩꯒꯤ ꯊꯣꯡꯒꯥꯎ ꯏꯄꯥꯗ ꯑꯃꯨꯛ ꯇꯥꯗꯕ꯭ꯔꯥ ꯍꯣꯏ ꯏꯇꯕ ꯍꯧꯕ ꯑꯃ ꯌꯥꯎꯔꯤꯌꯦ ꯑꯩꯉꯣꯟꯗ
ꯎ ꯂꯩꯔꯔꯣꯏꯅ ꯇꯥꯏ ꯅꯦ
ꯑꯩ ꯂꯩꯒꯅꯤ
ꯎꯝ
ꯎꯝ
ꯅꯪ ꯂꯝ ꯀꯟꯒꯦꯔꯥ ꯑꯗꯥꯏꯗ
ꯀꯟꯗ
ꯎꯝ ꯑꯦꯗꯤ ꯃꯣꯏ ꯂꯪꯕꯁꯦ ꯄꯥꯃꯖꯥꯗꯦ ꯆꯥꯅꯤꯡꯕ ꯅꯥ ꯂꯣꯏꯔꯦ
ꯑꯩ ꯆꯇꯅꯤꯪꯗꯦ ꯑꯃꯤ ꯃꯤꯂꯥꯏꯔꯂꯣ ꯐꯣꯔꯝ
ꯎ ꯑꯩꯗꯤ ꯆꯖꯥ ꯂꯦꯁꯤ
ꯑꯩ ꯆꯠꯂꯁꯨ ꯃꯤꯅꯔꯕ ꯅꯠꯇꯧꯕ ꯆꯠꯀꯅꯤ ꯀꯥꯏꯗꯅ ꯆꯠ ꯇꯥꯔꯒꯁꯨ ꯑꯗꯣ ꯂꯝꯗꯤ ꯀꯅꯤ ꯑꯩ ꯄꯄꯤ ꯉꯗ ꯄꯣꯛꯣꯏ ꯀꯥꯏꯅ ꯇꯤꯗꯕ ꯑꯗꯨꯅ ꯑꯩꯁꯨꯤ ꯁꯥꯊꯤꯗꯕꯗꯤ ꯅꯠꯇꯕꯅꯤꯅ ꯀꯟꯃꯦ
ꯅꯣꯏ ꯗꯤ ꯅꯨꯄꯤ ꯉꯛꯇꯅꯤꯅꯥ ꯗꯨꯝ ꯄꯤꯔꯀꯅꯤ ꯀꯩꯅꯣ ꯅꯕꯥꯅꯤꯒꯤꯌꯥ ꯃꯣꯃꯣ
ꯀꯣꯟꯅꯒ ꯂꯧꯁꯤꯟꯕꯒꯤ ꯄ꯭ꯂꯥꯟꯗ ꯂꯣꯏ ꯂꯩꯅꯕꯗꯣ ꯃꯤꯁꯤꯡꯁꯦ
ꯎꯝ ꯎꯝ
ꯑꯗꯨꯗꯣ ꯎꯕ ꯃꯆꯤꯟꯅ ꯍꯥꯏꯗ꯭ꯔꯒꯁꯨ ꯑꯗ ꯑꯩꯅ ꯅꯨꯡꯁꯤꯗꯕ ꯑꯒꯤ ꯁꯪꯗꯕ
ꯎꯝ
ꯂꯩꯔꯁꯨ ꯑꯗꯩ ꯌꯥꯑꯣꯣꯡ ꯏꯟꯕ ꯍꯥꯏꯔꯒ ꯌꯨꯝꯁꯤꯗ ꯃꯊꯣꯡ ꯑꯃ ꯉꯪꯗꯕ ꯃꯤꯕꯨ ꯁꯔꯛꯄ ꯇ ꯌꯥꯦ
ꯑꯁꯋꯥꯔꯤꯗꯤ
ꯑꯗꯨꯅ ꯑꯩ ꯇꯣꯛꯑꯁꯤꯔꯥꯅ ꯈꯜꯂꯕ
ꯅꯪ ꯅ ꯕꯨ ꯀꯥꯟ ꯅ ꯁꯃꯥꯡ ꯀꯨꯝꯟꯗꯣꯏꯃꯤꯣ
ꯀꯅꯥꯅ ꯈꯪꯅꯤ ꯃꯤ ꯑꯩꯁꯦ ꯃ ꯊꯣꯡ ꯃꯔꯝ ꯈꯪꯗꯦꯗꯅ
ꯅ ꯄꯥꯁꯄꯣꯔꯠ ꯀ ꯌꯥꯝ ꯁꯥꯈ꯭ꯔꯗꯥꯏꯅꯦ ꯑꯥꯗꯒꯤ ꯆꯦꯜꯂꯨꯔꯣ
ꯐꯥꯁꯐꯣꯔꯗ ꯆꯦꯟꯕꯗ ꯄꯥꯝꯅꯗ
ꯑꯦ ꯑꯗꯨ ꯍꯥꯏꯔꯅ ꯄꯊꯣꯔ ꯂꯥꯛꯑꯕ
ꯂꯥꯛꯇ꯭ꯔꯤ ꯑꯩ ꯂꯣꯏꯁꯟꯗ꯭ꯔꯤꯌꯦ
ꯂꯣꯏꯁꯟꯗ꯭ꯔꯤ ꯍꯥꯏꯗꯤ ꯀꯩ ꯋꯥꯠꯂꯤꯒꯦ
ꯄꯩꯁꯥ ꯊꯤꯗꯅ ꯂꯩ ꯍꯧꯖꯤꯛꯐꯥꯎ ꯑꯩ ꯄꯩꯁꯥ ꯊꯤ ꯄ ꯂꯣꯏ ꯂꯔ ꯄ ꯂꯨꯄꯥ ꯂꯤꯁꯤꯡ ꯑꯅꯤ ꯌꯧꯗꯦ ꯍꯥꯏꯔꯒ ꯑꯃ ꯇꯧꯕꯅꯦ ꯑꯩꯅ ꯌꯦꯡꯉꯝꯕꯗꯨꯗ ꯑꯅꯤ ꯌꯧꯈꯤꯕ ꯃꯥꯜꯂꯦꯕ
ꯎꯝ
ꯟ ꯌꯧꯒꯗ ꯍꯥꯏ ꯈ
ꯎꯝ
ꯑꯗꯨꯁꯨ ꯎꯃꯗꯥꯠ ꯇꯧꯒꯦ ꯇꯧꯅꯦ ꯑꯩꯁꯦ
ꯑꯗꯨ ꯊꯤꯔꯒꯥ ꯂꯩ ꯁꯃꯤꯠ ꯇꯧꯒꯤꯗꯣꯔꯕ
ꯁꯨꯃꯥꯏ ꯇꯧꯔꯔꯅꯤ ꯑꯗꯨꯒ ꯃꯣꯏꯒꯤ ꯄ꯭ꯔꯥꯁꯄꯣꯔꯠ ꯁꯦꯕꯥꯒꯤ ꯂꯩꯕ ꯃꯐꯝꯗꯨꯗ ꯀꯧꯔꯛꯑꯅꯤ ꯆꯦ ꯆꯥꯡ ꯄꯨꯔꯒ ꯕꯦꯔꯤꯐꯤꯀꯦꯁꯟ ꯕꯤꯅ ꯇꯧꯔꯅꯤ ꯑꯗꯨꯒ ꯀꯣꯅ ꯂꯥꯛꯇꯨꯕ
ꯎꯝ ꯄꯨꯂꯤꯁ ꯚꯦꯔꯤꯐꯤꯀꯦꯁꯟꯁꯨ ꯇꯗ ꯂꯣꯏꯔꯦ
ꯎꯝ ꯑꯗꯨꯁꯨ ꯌꯥꯝ ꯀꯟꯅ ꯏꯁꯇ꯭ꯔꯤꯛ ꯑꯣꯏꯅ ꯇꯧꯕ ꯃꯥꯜꯂꯦ ꯃꯣꯏꯒꯤ ꯑꯗꯨꯒꯤ ꯇꯧ ꯏꯁꯇꯦꯄ ꯃꯌꯥꯃꯗꯤ
ꯎꯝ ꯑꯩꯁꯨ ꯑꯗꯨ ꯊꯥꯖꯤꯟꯒꯦ ꯇꯧꯕꯅꯦ ꯑꯗꯨꯒ ꯊꯥꯖꯟ ꯌꯗ ꯗꯣꯔꯣꯌꯦ
ꯎꯝ ꯄꯥꯁꯄꯣꯔꯠ ꯀꯗꯔ ꯊꯥꯖꯤꯜꯂꯣꯗꯅ ꯑꯗꯣ ꯑꯃꯨꯛꯁꯨ ꯑꯥꯜꯁ ꯊꯥꯕꯗꯣ ꯑꯣꯏꯔꯔꯣꯏꯗ꯭ꯔꯅ ꯈꯜꯂꯔꯦ ꯄꯩꯁꯥ ꯑꯃꯥ ꯃꯥꯃꯨꯏꯕ
ꯑꯗꯨꯅꯤꯍꯥꯏꯁꯤ ꯑꯗꯨ ꯑꯃ ꯃꯨꯛ ꯆꯦꯟ ꯑꯃ ꯃꯨꯛ ꯆꯤꯟ ꯑꯥꯈꯣꯏ ꯃꯔꯨꯞ ꯇꯧꯅꯔꯒ ꯕꯦꯡꯀꯣꯛ ꯆꯠꯄꯒꯤꯕꯨꯗꯤ ꯀꯦꯝꯕ ꯌꯥꯕ
ꯑꯝ ꯆꯠꯁꯤꯕ
ꯆꯠꯁꯤꯗꯤ ꯍꯥꯏ ꯑꯗꯨꯒ ꯒꯔꯨꯞꯇ ꯑꯋꯣꯏꯕ ꯑꯃ ꯍꯧꯗꯣꯔꯛꯑ ꯀꯥꯟꯗ ꯅꯣꯏ ꯊꯣꯛ ꯊꯥꯛ ꯉꯥꯡꯅꯔꯒꯥ ꯇꯣꯛꯈꯤꯅꯇꯔꯣ ꯃꯤꯅ ꯑꯣꯏꯒꯗꯕ ꯑꯃꯥ ꯍꯧꯗꯣꯔꯤꯑ ꯑꯗꯨꯗꯩꯩꯗ
ꯗꯦꯕꯟ
ꯑꯁ ꯅꯣꯏ ꯈꯨꯍꯥꯏꯗꯣ ꯑꯣꯏꯔꯔꯣꯏꯅ ꯑꯗꯩ ꯔꯣꯍꯤꯠ ꯇꯨꯁꯨ ꯑꯩꯅ ꯍꯥꯏ ꯀꯥꯟꯗ ꯃꯥꯁꯨ ꯌꯥꯎꯍꯧꯔꯒꯦ ꯒꯤ ꯃꯇꯥꯡꯒꯨꯝ ꯌꯥꯎꯁꯜꯂꯛꯑꯦ ꯑꯗꯩꯗꯤ ꯉꯥꯡꯅꯔꯦ ꯑꯁ ꯑꯣꯏꯗꯒ ꯃꯥꯜꯂꯦ ꯑꯗꯨ ꯉꯥꯡ ꯂꯩꯔꯒ ꯅꯡ ꯃꯑꯣꯡꯒꯗꯤ ꯌꯥꯝ ꯃꯥꯟꯗ꯭ꯔꯥ ꯇꯧꯈꯠꯂꯛꯑꯦ ꯑꯗꯩꯗꯤ ꯑꯗꯨꯝ ꯑꯗꯨꯝ ꯕꯤꯠ ꯍꯥꯥꯟꯅꯈ꯭ꯔꯦ ꯑꯗꯩꯗꯤ ꯑꯗꯩꯗꯤ ꯖꯣꯕꯌꯥ ꯐꯉꯤ
ꯐꯉꯣꯏ ꯍꯥꯏꯕ
ꯏꯁ ꯑ ꯑꯗꯨ ꯑꯗꯨ ꯍꯥꯏꯔꯒ ꯑꯣ ꯍꯣꯏ ꯕꯦꯡꯀꯣꯛ ꯑꯗꯨ ꯑꯗꯥꯕꯨꯗꯤ ꯈꯡꯗ꯭ꯔꯦ ꯀꯦ ꯑꯗꯨꯗꯤ ꯑꯩꯁꯨ ꯇꯝ ꯉꯝꯗꯦꯀꯣ ꯑꯗꯨꯕꯨꯗꯤ ꯑꯩ ꯍꯣꯏ ꯍꯥꯏꯔꯣꯏ ꯑꯗꯨ ꯅꯠꯇꯕ ꯁ꯭ꯋꯥꯏꯒꯤ ꯆꯠꯄ ꯄꯣꯕ ꯌꯥꯏꯅꯦꯕ ꯑꯗꯨꯝ ꯎꯝ ꯀꯩꯅꯣ ꯋꯥꯅꯦꯕ ꯁꯠꯀꯗꯕ ꯃꯅꯤꯍꯥꯔꯗꯨꯒꯤ ꯋꯥꯅꯦꯕ
ꯃꯅꯤ ꯒꯥꯔꯤꯁꯨ ꯂꯩꯇꯕꯅꯤꯅ ꯋꯥ ꯉꯥꯡꯕꯗꯣ ꯉꯥꯡꯅꯤꯡꯗꯕ
ꯑꯗꯨꯗ ꯃꯅꯤꯍꯥꯔꯗꯨꯗꯤ ꯍ ꯁ꯭ꯋꯥꯏ ꯆꯠꯄ ꯍꯥꯏꯕꯗꯤ ꯀꯩꯅꯣꯗꯨꯅꯤꯍꯦ ꯏꯟꯗꯤꯌꯥ ꯃꯅꯨꯡ ꯍꯥꯏꯕ ꯑꯗꯨꯗ ꯎꯝ ꯅꯪ ꯒꯥꯔꯤ ꯄꯨ ꯊꯣꯔꯛꯂꯒ ꯆꯠꯁꯦ ꯍꯥꯏꯔꯣ ꯒꯥꯔꯤ ꯂꯩꯔꯝꯃꯗꯤ ꯅꯪ ꯄꯨꯊꯣꯔꯛꯀꯗꯣꯏꯔꯕ ꯏꯟꯗꯤꯌꯥ ꯃꯅꯨꯡꯗ ꯀꯣꯏꯁꯦ ꯍꯥꯏꯔꯕ ꯑꯗꯨꯅ ꯑꯗꯨꯅꯤꯗꯅ ꯁ꯭ꯋꯥꯏꯗ꯭ꯔꯒꯗꯤ ꯑꯦ ꯀꯣꯏ ꯄꯥꯝ ꯄꯥꯟꯗ꯭ꯔꯕꯒ ꯆꯞ ꯃꯥꯟꯅꯔꯦ ꯑꯩꯈꯣꯏ
ꯄꯥꯟꯗ꯭ꯔꯦꯁꯨ ꯄꯥꯟꯅꯩ ꯄꯥꯟꯗ꯭ꯔꯦ
ꯀꯗꯦ
ꯅꯪ ꯉꯥꯏꯔꯦ ꯑꯗꯨꯗꯤ ꯃꯦꯝꯃ
ꯑꯦ ꯒꯥꯔꯤ ꯂꯩꯁꯨꯅꯦ ꯑꯗꯨꯕꯠ ꯆꯠꯀꯦ ꯍꯥꯏꯕꯗ ꯗ꯭ꯔꯥꯏꯚꯔꯅꯦ ꯆꯦꯟꯅꯗꯣꯏꯁꯦ
ꯀꯩꯒ
ꯊꯧꯕꯗꯣ ꯇꯝꯃꯤꯅꯦꯅ ꯇꯝꯃꯝꯃꯦ ꯑꯗꯨꯗꯨꯒ ꯑꯃꯨꯛ ꯒꯥꯔꯤ ꯁꯪꯗꯕꯩ ꯑꯃꯨꯛ ꯂꯦꯞꯈ꯭ꯔꯦ ꯑꯗꯩꯗꯤ ꯑꯃꯨꯛ ꯇꯝꯕꯗꯣ ꯑꯃꯨꯛ ꯂꯦꯞꯄꯦ ꯑꯗꯩꯗꯤ ꯑꯗꯨꯝ ꯇꯟꯁꯤꯟꯈ꯭ꯔꯦ ꯑꯩꯁꯨ ꯑꯩꯖꯗ ꯈꯔ ꯅꯣꯏꯊ ꯂꯩꯕꯣꯀꯣ ꯑꯗꯣ ꯑꯩꯅꯈꯠꯄꯗ ꯐꯅꯕꯅ ꯂꯝꯖꯦꯟ ꯆꯦꯟꯒꯦ ꯇꯧꯕ ꯐꯕ ꯍꯌꯦꯡ ꯆꯦꯜꯂꯗꯒꯤ ꯍꯌꯦꯡꯁꯦ ꯦ ꯦꯅ ꯑꯗꯨꯕꯨ ꯊꯥ ꯑꯃ ꯔꯦ ꯍꯦꯋꯦ ꯌꯥꯝ ꯍꯦꯟꯒꯥꯜ ꯂꯩ
ꯀꯌꯥꯝ ꯍꯦꯟꯒꯠꯂꯒꯦ ꯍꯥꯏꯁꯤꯕꯣ
ꯍꯦꯟꯒꯠꯂꯝ ꯂꯧꯧ ꯃꯥꯜꯂꯦ ꯑꯩ ꯈꯔ ꯍꯟꯗꯛ ꯍꯥꯏꯗꯤ ꯀꯟꯇꯤꯄꯦꯁꯟꯁꯨ ꯇꯧꯈꯤꯕꯒꯤ ꯕꯣꯠꯇꯤꯡꯁꯨ ꯌꯥꯝ ꯇꯧꯔꯦꯕꯀꯣ ꯑꯗꯨꯗꯒꯤ ꯄꯣꯛꯆꯨ ꯐ ꯊꯟꯗ ꯑꯦ ꯑꯃ ꯍꯥꯟꯅꯗ ꯍꯦꯜꯂꯦꯕ ꯑꯗꯣ ꯀꯠꯀ ꯁꯦꯠꯄꯗ ꯐꯣꯝ ꯌꯥꯝꯅ ꯇꯥꯗꯕꯗꯣ ꯍꯩꯅꯗꯕꯗꯣ ꯍꯦꯞꯁꯨ ꯌꯥꯎꯗꯕꯩ ꯇꯥꯏꯞ ꯇꯧꯕꯗ
ꯎꯝ
ꯑꯗꯨ ꯑꯗꯨꯃꯥꯏꯅ ꯇꯧꯔꯦꯕ ꯏꯁꯥꯗꯣ ꯌꯥꯝ ꯍꯥꯏꯅꯗ꯭ꯔꯕ ꯑ ꯍꯪꯆꯤꯠꯁꯨ ꯅꯣꯡꯃꯥꯏꯖꯤꯡ ꯅꯨꯃꯤꯠ ꯑꯩꯈꯣꯏ ꯑꯞ ꯑꯥꯕ ꯆꯠꯁꯦꯅ ꯍꯥꯏꯅꯩꯅꯦꯕ ꯅꯨꯄꯤꯒꯩ ꯑꯗꯨꯒ ꯑꯗꯨꯁꯨ ꯑꯩꯅ ꯁꯦꯠꯇꯣꯏ ꯄꯣꯠꯇꯣ ꯑꯩꯒꯤ ꯐꯤꯒꯔ ꯃꯇꯥꯁꯤꯗ ꯍꯧꯖꯤꯛ ꯌꯥꯔꯔꯣꯏ ꯈꯪꯕꯒꯤ ꯑꯩ ꯄꯤꯠ ꯌꯥꯎꯗ꯭ꯔꯦ ꯍꯥꯏꯕ
ꯑꯩꯨꯁꯅꯤꯡꯉꯥꯏ ꯀꯩ ꯅꯨꯡꯉꯥꯏꯇ꯭ꯔꯦ ꯑꯩ ꯇꯣꯂꯣꯞ ꯆꯥꯔ ꯁꯦꯠꯂꯒꯦ ꯀꯥꯏ ꯈꯜꯂꯦꯗꯣ ꯇꯣꯂꯣꯞ ꯆꯥꯗ꯭ꯔꯤꯕ ꯀꯩ ꯁꯦꯠꯇꯣꯏꯅꯣ ꯈꯪꯗ
ꯀꯩꯅꯣ ꯍꯥꯏꯇꯥꯔꯅꯦ ꯀꯕ ꯑꯩ ꯐꯦꯁꯟ ꯁꯦꯟꯁ ꯑꯁꯦꯡꯕ ꯅꯠꯇꯦ ꯇꯧꯕꯗꯣ
ꯍꯣꯏ ꯍꯣꯏ ꯑꯗꯨꯅꯤ ꯎꯝ ꯍꯥꯏꯗꯤ ꯃꯤꯉꯣꯟꯗꯩ ꯕꯕꯥꯍꯣꯏꯗꯩ ꯍꯥꯏꯔ ꯍꯥꯏꯔꯒ ꯁꯨꯝ ꯇꯧꯕꯗꯨꯁꯨ ꯀꯔꯗꯅ ꯍꯧꯖꯤꯗꯦ
ꯑꯦ ꯑꯣꯏꯔ ꯑꯦ ꯌꯦ ꯑꯣꯏꯣꯏꯔꯦꯕ
ꯃꯣꯏꯁꯨ ꯋꯥꯕꯅꯤꯅ ꯅꯨꯡꯉꯥꯏꯔꯔꯗꯤ ꯕꯕ
ꯏꯃꯦ ꯂꯣꯏꯔꯕꯅꯤ
ꯑꯗꯨꯨꯀꯠꯆꯕ ꯑꯃ ꯁꯛꯛꯇꯇꯥꯁꯤꯒ
ꯕꯥ ꯁꯀꯔꯗ ꯂꯩꯔ ꯎꯄꯥ ꯆꯉ ꯄꯤꯣꯗꯔꯕ
ꯑꯣ ꯌꯥꯏ ꯃꯊꯥ ꯌꯥ
ꯑꯗꯩ ꯄꯣꯠ ꯈꯔ ꯆꯦꯟꯕꯒꯤ ꯈꯔ ꯉꯥꯡꯉꯝꯃꯦꯕꯀꯣ ꯈꯣꯠꯄꯁꯦ ꯄꯣ ꯆꯩꯦ ꯑ ꯉꯁꯥꯏ ꯄꯩꯖꯥ ꯊꯣꯛꯑꯕꯅꯤꯅ ꯆꯦꯜꯂꯛꯑꯦ ꯆꯦꯜꯂꯛꯑꯦꯅ ꯉꯥꯡꯉꯝꯃꯤ ꯍꯧꯖꯤꯁꯤꯅ ꯃꯥꯟ ꯃꯤꯁꯧ ꯆꯪꯃꯅꯅ ꯄꯣꯠꯁꯤ ꯆꯦꯟ ꯌꯥꯗ꯭ꯔꯕꯅꯤꯅ ꯆꯦꯟꯗ꯭ꯔꯤ
ꯌꯥꯔꯕꯅꯦ
ꯑꯃꯨꯛ ꯌꯥꯔꯕ
ꯉꯔꯥꯡꯗꯔ ꯅꯍꯥꯟꯊꯔ ꯌꯥꯕꯅꯦ ꯉꯥꯡꯗꯔꯦꯅ ꯑꯩ ꯆꯦꯟꯈꯦꯔꯁꯤ
ꯑꯁ ꯃ
ꯌꯥꯕ ꯑꯩꯈꯣꯏꯕ ꯕꯥꯔꯗꯦ ꯗꯦꯠ ꯐꯥꯏꯚꯇꯅꯦꯕ ꯑꯗꯨꯒꯤ ꯅꯪꯅ ꯗꯦꯠ ꯐꯥꯏꯚꯇ ꯌꯧꯔꯛꯀꯅꯤ
ꯑꯣ ꯎꯇꯔꯚ ꯆꯁꯤ
ꯎꯝ ꯑꯧ ꯑꯗꯨꯅꯦ ꯑ ꯅꯍꯥꯟ ꯑꯃꯨꯛ ꯑꯁ ꯌꯥꯝ ꯆꯥꯛꯄꯁꯤꯗꯤ ꯃꯤꯟꯇ꯭ꯔꯥꯒꯤ ꯏꯗꯁꯇ꯭ꯔꯤꯒꯤ ꯀꯩꯅꯣ ꯌꯥꯝ ꯐꯪꯉꯝꯅꯦꯕ ꯈꯪꯕ꯭ꯔꯥ ꯐ꯭ꯔꯤ ꯃꯌꯥꯝ ꯍꯥꯞꯄꯦꯕ ꯑꯗꯨꯗꯣ ꯀꯦꯟꯁꯦꯜ ꯇꯧꯖꯈ꯭ꯔꯦ ꯌꯥꯝ ꯄꯥꯝꯃꯦꯩ
ꯑꯗꯨꯅꯦ ꯍꯟꯗꯛꯀꯤ ꯑꯣꯐꯔ ꯃꯌꯥꯝꯗꯣ
ꯌꯥꯝ ꯊꯨꯅꯔꯤꯁꯦ ꯌꯥꯝ ꯄꯥꯝꯃꯦ ꯑꯣꯐꯔ ꯃꯇꯝꯗꯨꯗ ꯈꯤꯇꯪ ꯊꯤꯉꯒ ꯇꯨꯞꯄ ꯃ ꯌꯥꯝ ꯐꯠꯇꯕ ꯀꯣꯟꯅ ꯗꯤꯂꯤꯚꯔꯤ ꯇꯧꯔꯁꯨ ꯌꯥꯏꯗꯅ ꯐꯠꯇꯦ
ꯍꯧꯖꯤꯛ ꯍꯧꯖꯤꯛ ꯑꯃꯨꯛ ꯑꯣꯐꯔ ꯂꯣꯏꯈꯤꯕꯒꯤ ꯃꯇꯝꯅꯦꯕ ꯍꯧꯖꯤꯛꯇꯤ
ꯂꯣꯏꯗ꯭ꯔꯦ ꯍꯣꯡꯕ ꯐꯨꯠ ꯃꯌꯥꯝꯗꯣ ꯌꯥꯝ ꯊꯤꯅ ꯇꯝꯊꯤ ꯇꯝꯊꯤꯅ ꯍꯣꯡꯕꯅꯦ ꯍꯥꯏꯕ
ꯍꯣꯕꯅꯦ ꯑꯗꯨ ꯃꯤꯟꯇ꯭ꯔꯁꯨ ꯑꯍꯣ ꯃꯅꯦ ꯑꯗꯒꯤ ꯅꯥꯏ ꯀꯥꯅꯒ ꯄꯤꯔꯤꯕ ꯑꯣꯐꯔ ꯏꯃꯥꯏ
ꯇ꯭ꯔꯦ
ꯎꯝ ꯀꯥꯗꯁꯨ ꯐꯌꯥꯝ ꯂꯩꯦ ꯐ꯭ꯔꯤ ꯐ꯭ꯔꯤ ꯒꯤꯐ ꯑꯗꯨꯗ ꯑꯗꯒꯤ ꯚꯥꯏ ꯋꯥꯒꯦ ꯋꯥ ꯅꯁ ꯂꯩꯕꯅꯦꯍꯦ ꯍꯟꯗꯛ ꯑꯣꯐꯔ ꯃꯌꯥꯝꯗꯣ ꯑꯩꯅ ꯑꯃꯨꯛꯁꯨ ꯈꯟꯕꯁꯦ ꯐꯔꯦꯗ ꯊꯤꯡꯉꯝꯃꯤꯁꯦ ꯅꯠꯇꯗꯤ ꯑꯩꯩꯅ ꯆꯦꯟꯗꯧ ꯃꯌꯥꯝꯁꯦ ꯄꯩꯁꯥꯒ ꯂꯣꯏ ꯀꯨꯠꯂꯅꯤꯅꯦ
ꯍꯣꯏ ꯍꯣꯏ ꯑꯩ ꯆꯦꯟꯗꯧ ꯃꯌꯥꯝꯗꯣ ꯎꯔꯕ ꯏꯇꯣꯝꯇ
ꯍꯦꯛ ꯃꯇꯥꯡ ꯆꯥꯅꯕ ꯃꯣꯏꯆꯔꯥꯏꯖꯔꯁꯨ ꯂꯣꯏꯕ
ꯑ ꯑꯦ